ꯍꯜꯂꯣ ꯇꯥꯔꯕꯣ
ꯑꯥ ꯇꯔꯁ
ꯅꯪꯒꯤ ꯅꯦꯠꯋꯥꯛꯇ ꯌꯥꯝ ꯅꯨꯡꯉꯥꯏꯇꯕ ꯃꯥꯜꯂꯦ
ꯅꯨꯡꯉꯥꯏꯇ ꯅꯨꯡꯉꯥꯏꯇꯦ ꯑꯗꯨ ꯐꯣꯟꯁꯨ ꯁꯥꯒꯠꯂꯛꯄꯗꯨꯗ ꯍ ꯉꯁꯥꯏ ꯅꯨꯡꯊꯤꯟꯗꯤ ꯈꯔ ꯇꯥꯔꯝꯃꯦ ꯑꯗꯨꯒ ꯍꯧꯖꯤꯛ ꯍꯧꯖꯤꯛ ꯐꯉꯛꯁꯤ
ꯑꯣ
ꯐꯣꯟꯁꯦ ꯁꯥꯒꯠꯂꯛꯄꯗꯨꯗ ꯅꯦꯠꯋꯥꯛꯀ ꯆꯞꯈ꯭ꯔꯦ
ꯑꯣ ꯑꯩꯈꯣꯏꯒꯤꯁꯨ ꯉꯁꯥꯏꯗꯤ ꯈꯔ ꯇꯥꯔꯝꯕꯅꯤ
ꯝ ꯑꯗꯨꯝꯂꯦ
ꯎꯝ ꯅꯈꯣꯏꯒꯤ ꯏꯟꯖꯥꯡ ꯀꯩꯀꯩ ꯊꯥꯔꯤꯅꯣ
ꯌꯦꯖꯥꯡ ꯍꯋꯥꯏꯒ ꯄꯥꯟ ꯀꯩꯀꯩꯁꯨ ꯊꯥꯏ ꯑꯗꯨꯒ ꯍꯋꯥꯏ ꯑꯁꯥꯡꯕꯤ ꯒꯩꯁꯨ ꯂꯣꯏꯁꯤꯜꯂꯛꯑꯦ
ꯌꯣꯜꯂꯤꯔꯥ
ꯎꯝ ꯐꯩꯅꯦ ꯑꯗꯨꯗꯤ
ꯑꯩꯈꯣꯏꯥꯏꯅ ꯌꯣꯜꯂꯒ ꯑꯗꯨꯝ ꯁꯤꯖꯤꯟꯅꯔꯦ ꯈꯔ
ꯎꯝ
ꯌꯨꯝꯗ ꯄꯥꯟꯕꯅꯤꯅ ꯍꯥꯎꯔꯝꯅꯤ
ꯑꯥ ꯑ
ꯍꯂꯣ
ꯍꯜꯂꯣ
ꯇꯥꯏꯌꯦ
ꯑꯣ
ꯅꯣꯏ ꯇꯌꯥꯏ ꯃꯩ ꯑꯥꯗ ꯆꯠꯇꯧꯕ ꯂꯩꯇ꯭ꯔꯣ
ꯍꯥꯥ
ꯅꯣꯏ ꯇꯌꯥꯏꯒꯤ ꯃꯅꯥꯛꯇ ꯆꯠꯇꯧꯕ ꯂꯩꯇꯕ꯭ꯔꯣ
ꯍꯧꯖꯤꯛꯇꯤ ꯂꯩꯇ꯭ꯔꯤ
ꯎꯝ ꯃꯥꯅ ꯑꯩ ꯑꯣꯏꯔꯛ ꯀꯩꯌꯣ ꯗꯦꯠ ꯇ꯭ꯋꯦꯟꯇꯤ ꯁꯚꯦꯟꯐꯥꯎ ꯃꯅꯨꯡꯗ ꯕꯣꯔꯥ ꯀꯩꯀꯩ ꯄꯨꯔꯛꯑꯣ ꯈꯠꯇꯧꯔꯣꯑꯣ ꯍꯥꯏꯔꯛꯄ ꯑꯩ ꯅꯣꯏ ꯂꯥꯛꯇꯧꯕ꯭ꯔꯥ ꯈꯜꯂꯨꯔꯦ
ꯃꯥ ꯊꯔꯛꯀꯦ ꯍꯥꯏꯌꯦ
ꯎꯝ ꯑꯩꯗꯤ ꯅꯣꯏ ꯂꯥꯛꯇꯧꯕꯒꯤꯔꯥꯁꯦ
ꯂꯥꯛꯇꯤ ꯂꯥꯛꯑꯣꯏ ꯑꯗꯨꯗꯤ ꯃꯥꯅꯍꯦꯛ ꯊꯥꯔꯛꯄ
ꯎꯝ ꯅꯪꯅ ꯍꯥꯏꯔꯛꯑꯦꯌꯦ
ꯑ ꯑꯩꯅ ꯆꯥꯅꯤꯡꯉꯦꯅ ꯍꯥꯏꯈꯤ
ꯎꯝ ꯅꯪꯅ ꯍꯥꯏꯔꯛꯄꯅꯤ ꯑꯝꯇ ꯄꯨ ꯇꯧꯔꯣ ꯍꯥꯏꯔꯛꯄ ꯉꯣꯟꯗ
ꯑꯣ
ꯄꯦꯛꯀꯦꯠꯇ ꯍꯥꯜꯂꯒ ꯌꯣꯜꯂꯣ ꯑꯗꯥꯏꯗ
ꯍꯥꯥ
ꯄꯤ ꯀꯦ ꯇ ꯍꯥꯥꯟꯂꯒ ꯌꯣꯂꯣ ꯅꯣꯏ ꯑꯗꯥꯏꯗ
ꯍꯣꯏ ꯗꯨꯀꯥꯟꯗ ꯊꯥꯒꯦ
ꯎꯝ ꯗꯨꯀꯥꯟꯒꯨꯝꯕꯗ ꯊꯥꯕ
ꯍꯣꯏ
ꯑꯗꯨ ꯑꯣꯏꯗꯤ ꯄꯩꯁꯥꯗꯨꯁꯨ ꯇꯣꯡꯖꯔꯣꯏꯗꯣꯏꯅꯦ ꯅꯪꯁꯨ ꯀꯕꯤꯇꯥꯒ ꯅꯣꯡꯃ ꯂꯥꯛꯑꯣ ꯇꯌꯥꯏ ꯃꯅꯥꯛꯇ ꯑꯆꯥꯄꯣꯠ ꯆꯥꯔꯨꯁꯤ ꯑꯗꯨꯒ
ꯈꯣꯏ ꯇꯌꯥꯏꯃ ꯃꯅꯥꯛ ꯇꯔꯣ
ꯍꯣꯏ ꯑꯗꯨꯒ ꯑꯆꯥꯄꯣꯠ ꯆꯥꯕ ꯆꯠꯂꯨꯁꯦ
ꯍꯣꯏ ꯑꯦ ꯑꯈꯣꯏ ꯇꯌꯥꯏꯃꯅ ꯎꯔꯤꯄꯣꯛꯇ ꯑꯗꯨ ꯏꯆꯦꯅ ꯀꯥꯛꯆꯤꯡꯗ
ꯅꯠꯇꯦ ꯑꯩꯗꯤ ꯑꯦꯝ ꯌꯨꯗ ꯂꯩꯗꯅ
ꯑꯣ ꯑꯗꯨꯅꯦ ꯃꯥꯅ ꯏꯅꯛ ꯅꯛꯅꯕꯩ ꯑꯣꯏꯔꯦ
ꯍꯨꯝ
ꯕꯦꯡꯒ ꯇ
ꯎꯝ ꯃꯥꯜ ꯃꯅ ꯀ ꯏ ꯂꯁꯦ ꯑꯗꯨꯒꯤ ꯃꯥ ꯑꯩ ꯁꯦꯅꯔꯤ ꯊꯕꯛꯀ ꯆꯠꯄ ꯆꯪꯗꯦꯃ
ꯑ ꯆ ꯈꯅꯦꯅ
ꯑꯩ ꯁꯦꯅꯔ ꯂꯩꯔꯤꯕꯅꯤ ꯇꯕꯥꯅꯤꯁꯨ ꯅꯣꯡꯃ ꯂꯥꯛꯑꯣ ꯑꯗꯨꯗꯤ
ꯍ ꯃꯥꯁꯇꯔ ꯑꯦ ꯍꯟꯇ ꯑꯣꯏꯣꯏꯗꯔꯣꯏꯁ
ꯎꯝ ꯂꯣꯏꯔꯦ ꯍꯟꯗꯛ ꯑꯦꯛꯖꯥꯝ ꯇꯧꯈ꯭ꯔꯦ ꯑꯦꯛꯖꯥꯝꯕꯨꯗꯤ ꯍꯥꯏꯗꯣꯛꯇ꯭ꯔꯤꯕ ꯎꯝ ꯀꯦꯗꯥꯎꯔꯤꯅꯥ
ꯀꯃ ꯇ ꯑꯗꯨꯗ ꯁꯨꯝ ꯐꯝꯅꯤ
ꯎꯝ ꯅꯣꯏꯒꯤ ꯂꯧꯒꯗꯤ ꯀꯃꯥꯏꯅ ꯇꯧꯔꯒꯦ ꯍꯧꯖꯤꯛ
ꯂꯧ ꯑꯃꯨꯛ ꯈꯣꯏꯔꯒ ꯐꯧ ꯍꯨꯟꯖꯤꯟꯈ꯭ꯔꯅꯤ ꯀ ꯈꯣꯏꯗꯣꯏꯅꯣ ꯈꯪꯗ꯭ꯦ ꯕꯕꯥꯅ
ꯕꯕꯥꯔꯤ ꯊꯕꯛ ꯆꯠꯇ꯭ꯔꯣ
ꯆꯠꯍꯟꯗ꯭ꯔꯦꯗ ꯃꯁꯥ ꯁꯣꯟꯖꯜꯂꯛꯄ ꯆꯠꯂꯨꯔꯅꯅꯦ ꯑꯩꯅ
ꯎꯝ ꯍꯣꯏ ꯂꯥꯞꯅ ꯆꯠꯇ꯭ꯔꯁꯨ ꯑꯅꯛꯄꯕꯨꯗꯤ ꯈꯔ ꯆꯠꯄ ꯌꯥꯏꯀꯣ ꯑ ꯑꯗꯨꯗꯤ ꯆꯠꯍꯜꯂꯨꯔꯅ
ꯍꯣꯏ
ꯅꯣꯏ ꯗꯥꯔꯣꯖꯤ ꯇꯥꯃꯨꯛ ꯆꯠꯈ꯭ꯔꯕ
ꯑꯦ ꯑꯩꯈꯣꯏ ꯏꯁꯨꯦꯍꯜꯂ
ꯎꯝ
ꯆꯠꯇ꯭ꯔꯦ ꯒꯥꯔꯤ ꯔꯤꯖꯥꯚ ꯈꯔ ꯈ ꯆꯠꯂꯦ ꯌꯨꯝꯗ ꯑꯗꯨꯝ ꯂꯩꯔꯦ
ꯎꯝ
ꯃꯥꯏꯊ ꯑꯗꯨꯗꯤ ꯀꯩꯝ ꯍꯥꯏꯔꯛꯈꯤꯗ꯭ꯔꯕꯣ
ꯀꯩꯝ ꯍꯥꯏꯔꯛꯈꯤꯗ꯭ꯔꯦ ꯇꯨꯃꯤꯟꯅ ꯑꯗꯨ ꯂꯩꯈ꯭ꯔꯥ ꯑꯗꯣ ꯑꯃꯨꯛ ꯇ꯭ꯔꯦꯟ ꯆꯪꯕ ꯍꯧꯔꯛꯑꯀꯥꯟꯗ ꯍꯥꯏꯔꯛꯇꯣꯏꯔꯗꯤ ꯈꯪꯈꯤ
ꯍꯥꯏ ꯄ꯭ꯔꯗꯛꯁꯅꯤ ꯑꯗꯨꯗꯤ ꯑꯩꯣꯏ ꯏꯆꯦ ꯍꯣꯏ ꯌꯨꯝꯗꯤ ꯄꯨꯂꯞ ꯁꯥꯕ ꯂꯣꯏꯔꯕ
ꯁꯤ ꯑꯩꯈꯣꯏꯒꯤ ꯆꯥꯛꯈꯣꯡ ꯀꯩꯀꯩꯗꯤ ꯁꯥꯗꯣꯛꯇ꯭ꯔꯤ ꯑꯗꯨꯣ ꯌꯨꯝꯖꯥꯎꯗꯨꯗ ꯆꯥꯛꯈꯨꯝ ꯄꯨꯜ
ꯁꯩꯕꯝ ꯀꯥ ꯍꯗ
ꯍꯥꯥ
ꯇꯨꯝꯐꯝ ꯀꯥ ꯈꯛꯇꯔꯣ ꯑꯗꯨꯗꯤ
ꯑ ꯇꯃ ꯑꯃꯨꯀ
ꯎꯝ
ꯑꯗꯨ ꯃꯏ ꯀ ꯑꯗꯨ ꯀ ꯑꯗꯨꯝ ꯇ
ꯍꯥꯥ
ꯕꯤ ꯀꯣꯂꯦꯖꯇ ꯍꯧꯋꯦ ꯍꯥꯏꯕ
ꯑꯦ ꯃꯥꯁꯨ ꯀꯣꯂꯦꯁꯇꯝꯃꯕ ꯅꯤꯅꯦ ꯀꯣꯂꯦꯖ ꯀꯥꯔꯕꯣ
ꯑꯥ ꯍꯟꯗꯛ ꯇꯨꯋ꯭ꯂꯦꯞ ꯑꯣ ꯏꯂꯥꯕꯦꯟ ꯀꯥꯕ ꯁ ꯇꯨꯋ꯭ꯂꯦꯞ
ꯎꯝ ꯏꯆꯦ ꯍꯣꯏꯗꯣ ꯐꯅꯦꯛ ꯁꯥꯕ꯭ꯔꯥ
ꯎꯝ ꯁꯥꯏ
ꯃꯣꯏꯔꯣꯝꯗ ꯔꯥꯅꯤ ꯐꯤꯒꯨꯝꯕ ꯁꯥꯕꯝ ꯂꯩꯖꯥꯠꯂꯣ
ꯍꯥꯥ
ꯃꯣꯏꯒꯤꯗꯨꯗ ꯔꯥꯅꯤ ꯐꯤꯒ ꯁꯥꯐꯝ ꯂꯩ ꯏꯖꯥꯠꯂꯣ ꯑꯝꯇ ꯍꯪꯍꯜꯂꯛꯀꯦꯔ ꯏꯃꯥꯗ ꯇꯧꯔꯒ
ꯍꯣꯏ ꯍꯪꯍꯜꯂꯛꯀꯦ ꯂꯧꯕꯒꯤꯔꯣ
ꯑꯈꯣꯏꯒꯤ ꯑꯝꯇ ꯁꯥꯍꯟꯒꯦ ꯇꯧꯅꯦ ꯑꯗꯨꯒꯤ
ꯍꯣꯏ ꯍꯪꯍꯟꯒꯦ
ꯃꯣꯏꯔꯣꯝꯗ ꯁꯥꯕꯗꯣ ꯈꯨꯠꯇꯣ ꯌꯥꯝꯅ ꯆꯦꯠꯂꯦ ꯍꯥꯏꯕ꯭ꯔꯥ ꯀꯩꯅꯣꯝ ꯍꯥꯏ ꯑꯗꯨꯒꯤ ꯑꯝꯇ ꯍꯪꯍꯠꯂꯛꯎꯅꯦ ꯑꯗꯨꯒꯤꯗꯣ
ꯍꯣꯏ ꯔꯥꯅꯤ ꯐꯤꯁꯦ ꯑꯣꯏꯔꯣꯝ ꯁꯥꯏ ꯍꯥꯏꯕ ꯍꯥ
ꯎꯝ
ꯍꯣꯏ ꯑꯁꯥꯕ ꯑꯣꯏꯅ ꯎꯝ ꯑꯈꯣꯏ ꯁꯤ ꯃꯅꯥꯛꯇꯁꯨ ꯏꯆꯦ ꯑꯃ ꯌꯨꯝꯗ ꯁꯥꯖꯕꯗꯨꯔꯣ
ꯍꯣꯏ ꯍꯣꯏ ꯑꯈꯣꯏꯅ ꯍꯥꯏꯔꯦꯗꯅ ꯑꯥ ꯌꯨꯝꯗ ꯁꯥꯖꯕꯗꯣ ꯑꯈꯣꯏꯅ ꯗꯤꯖ ꯖꯥꯏꯟ ꯀꯩꯀꯩꯗꯣ ꯃꯌꯦꯛ ꯀꯩꯀꯩꯗꯣ ꯍꯥꯏꯔꯒ ꯃꯣꯏꯅ ꯁꯥꯕꯤꯕꯗꯣ
ꯑꯣ ꯍꯣꯏ ꯍ ꯍꯪꯒꯦ ꯑꯗꯨꯗꯤ ꯍꯌꯦꯡ
ꯑꯝꯇ ꯍꯪꯍꯜꯂꯛꯑꯣꯀꯣ ꯑꯗꯨꯗꯤ ꯍꯣꯏ ꯍꯣꯏ ꯊꯝꯃꯒꯦꯀꯣ ꯑꯗꯨꯗꯤ
ꯍꯣꯏ
ꯎꯝ ꯎꯝ